ꯇꯔꯨꯛ
ꯀꯩꯗꯧꯔꯤꯅꯣ ꯅꯨꯡꯉꯥꯏꯌꯦꯦ
ꯑꯣ
ꯅꯝꯕꯗꯅꯣ
ꯑꯩ ꯍꯧꯖꯤꯛꯅ ꯆꯠ ꯆꯔꯒ ꯂꯌꯦꯦ
ꯆꯣꯛꯆꯥꯔꯒ
ꯆꯥꯛ ꯆꯥꯔꯒ ꯍꯣꯏ
ꯑ ꯀꯩꯖꯉꯣ
ꯃꯣꯇꯣꯔ ꯍꯋꯥꯏ ꯃꯇꯣꯔ ꯀꯣ ꯍꯋꯥꯏ ꯃꯇꯣꯔꯅꯦ ꯑꯗꯨ ꯃꯣꯔꯣꯛ ꯃꯦꯠꯄꯒ ꯃꯤꯃꯤ ꯁꯤꯡꯟꯖꯨ ꯇꯣꯕꯥ ꯀꯆꯥꯔꯦ
ꯎꯝ ꯍꯥꯎ꯭ꯔꯣ
ꯍꯣꯏ ꯍꯋꯦ ꯅꯟꯗꯦꯔ ꯆꯥꯔꯕ꯭ꯔꯣ
ꯇꯥꯔꯦ
ꯑꯣ ꯀꯔꯤ ꯍꯟꯖꯥꯟ ꯆꯥꯔꯦ
ꯑ ꯑꯩꯁꯨ ꯍꯋꯥꯏ ꯆꯥꯏ ꯌꯦꯔꯨꯝ ꯌꯦꯔꯒ ꯁꯥꯏꯦ
ꯌꯦꯔꯨꯝꯗꯤ ꯐ꯭ꯔꯥꯏ ꯅꯠꯇ꯭ꯔꯥ ꯕꯣꯏꯜ
ꯣꯜ ꯇꯧ ꯑꯣꯏ ꯅ ꯊꯤꯗ ꯣꯜ ꯇꯕꯒꯤ
ꯅꯪ ꯄꯥꯝꯗꯦꯕꯣ
ꯉꯁꯤꯗꯤ ꯕꯣꯜ ꯇꯧꯕ ꯌꯦꯔꯨꯝꯗꯣ ꯃꯅꯝ ꯃꯅꯝꯃꯦ
ꯑꯣ ꯑꯗꯨ ꯆꯥꯕ꯭ꯔꯥ ꯅꯍꯥꯟ
ꯂꯪꯊꯣꯛꯈ꯭ꯔꯦ
ꯑꯣ
ꯆꯥꯗ꯭ꯔꯦ ꯉꯁꯤꯗꯤ ꯂꯪꯊꯣꯛꯈ꯭ꯔꯦ ꯃꯅ ꯅꯪꯈꯤ
ꯑ ꯎꯝꯝ ꯑꯗꯨ ꯍꯣꯏ ꯃꯤꯃꯤꯁꯤꯡꯁꯨ ꯆꯥꯔꯦ
ꯑꯣ
ꯀꯔꯦꯟ ꯀꯔꯦꯟ ꯃꯤꯅꯤꯀꯣ
ꯑꯥ ꯀꯔꯦꯟꯗ ꯍꯥꯎꯕ꯭ꯔꯣ
ꯐꯋꯦ
ꯎꯝ
ꯑꯗꯨꯒꯉ ꯑꯉꯧꯕ ꯑꯇꯣꯞꯄ ꯀꯔꯟ ꯑꯃ ꯍꯧꯖꯤꯛꯁꯨ ꯂꯀꯣ
ꯑꯥ ꯌꯃꯤꯗꯥ
ꯅꯅꯤꯌꯨꯅꯦ
ꯑꯣ ꯅꯅꯤꯎ ꯀꯔꯦꯟ
ꯍꯣꯏ
ꯀꯃꯥꯏꯅ ꯇꯧꯋꯦ ꯍꯥꯎꯕ꯭ꯔꯥ ꯏꯁꯄꯔꯒꯤ ꯑꯣꯏꯕ꯭ꯔꯥ
ꯍꯥ
ꯃꯣꯛ ꯁꯥꯕꯣ
ꯃꯔꯣꯔꯣꯛ ꯁꯥꯏ
ꯃꯣꯔꯣꯛ ꯌꯥꯝ ꯁꯥꯕ꯭ꯔꯥ
ꯅꯥꯆꯥꯅꯤꯕ꯭ꯔꯣ
ꯎ ꯑꯩꯗꯤ ꯏꯁꯇꯣꯃꯥ ꯄꯦꯟ ꯇꯧꯔꯛꯀꯅꯤꯗꯨ ꯆꯥꯔꯤ
ꯑꯗꯨ ꯅ ꯃꯣꯔꯣꯛ ꯃꯣꯔꯣꯛ ꯆꯥꯗꯦꯀꯣ
ꯃꯣꯔꯣꯛ ꯆꯥꯏ ꯑꯗꯣ ꯑꯩ ꯍꯧꯖꯤꯛꯇꯤ ꯃꯤꯃꯤꯒꯨꯝꯕ ꯆꯤꯞꯁꯀꯨꯝꯕ ꯆꯥꯕ ꯌꯥꯗꯦ
ꯑꯣ ꯅꯪ ꯅꯥꯔꯕ꯭ꯔꯣ
ꯑ ꯏ ꯔꯦ ꯅꯪꯗꯤ
ꯑꯩꯗꯤꯅꯥꯗ
ꯑ
ꯑꯗꯨ ꯃꯁꯥ ꯅꯅꯨꯡꯉꯥꯏꯔꯀ
ꯑꯣ ꯅ ꯍꯟꯖꯅꯤ ꯀꯣ ꯅꯍꯥꯟꯕꯤ ꯌꯥꯗꯤꯦ ꯏꯀꯣ
ꯑꯗꯨ ꯅꯪ ꯍꯧꯖꯤꯛ ꯀꯔꯤ ꯇꯧꯕ ꯂꯩ
ꯑꯩꯗꯤ ꯅꯣꯠꯁ ꯏꯕꯅꯤ
ꯁꯕꯀꯤ ꯁꯦꯠ ꯀꯨꯃꯔ ꯆ ꯀꯩꯅꯣꯗꯅ ꯀꯗꯅ ꯁꯤꯠꯂꯣ
ꯅꯪ ꯅꯥꯔꯝꯕꯣ ꯌꯦꯡꯕ꯭ꯔꯣ
ꯌꯦꯡꯗꯦ ꯅꯪꯗꯤ ꯌꯦꯡꯕ꯭ꯔꯣ ꯌꯦꯦꯡꯡꯒꯌꯥ
ꯑꯩꯗ
ꯀꯩꯒꯤ
ꯇꯅꯔꯗꯤ ꯌꯥꯝꯅ ꯋꯥꯔꯦ ꯑꯗꯨ ꯇꯨꯡ
ꯎꯝ ꯅꯪꯄꯗꯥꯥ ꯇꯗ ꯇꯗ ꯑꯩꯗꯤ ꯍꯦ ꯑꯩꯗꯤ ꯌꯦꯡꯗꯦ ꯅꯪ ꯉꯔꯥꯡ ꯌꯦꯡꯕ꯭ꯔꯥ
ꯌꯦꯗꯦ
ꯎ ꯑ ꯀꯩꯅꯣꯗꯁꯨꯣ ꯁꯅꯌꯦꯦ
ꯄꯨꯡ ꯀꯩ ꯀꯩꯔꯦ
ꯄꯨꯡ ꯇꯨ ꯊꯥꯔꯇꯤꯗꯁꯨ ꯁꯥꯟꯅꯩꯌꯦ
ꯑꯣ ꯐꯔꯦ ꯐꯔꯦ ꯀꯔꯤ ꯀꯔꯤꯒꯤ ꯀꯟꯇ꯭ꯔꯤꯅꯣ
ꯑꯗꯨꯗꯤ ꯑꯩꯁꯨ ꯌꯦꯡꯗꯕꯅꯤꯅ ꯈꯪꯗꯌꯦ ꯉꯔꯥꯡ ꯃꯤꯅ ꯍꯥꯏꯔꯛꯄꯅꯤ
ꯅꯪ ꯀꯅꯥꯒꯤ ꯀꯟꯇ꯭ꯔꯤꯗ ꯀꯔꯤꯒꯤ ꯀꯟꯇ꯭ꯔꯤꯗ ꯁꯞꯄꯣꯔꯠ ꯇꯧꯋꯦ ꯅꯪ
ꯑꯩꯗꯤ ꯅꯣꯅꯥꯜꯗꯣꯒꯤ ꯇꯤꯝꯅꯤ
ꯇ ꯅꯔꯒꯤꯤ ꯅ ꯇ ꯅꯪꯒꯤꯤ ꯑ ꯀꯔꯤ ꯍꯥꯏ ꯅꯪꯒꯤ ꯁꯞꯄꯣꯔꯇꯔꯗꯤ ꯀꯔꯤ ꯀꯟꯇ꯭ꯔꯤꯅꯦ
ꯑꯩꯒꯤ ꯁꯄꯣꯇꯔ ꯂꯣꯏꯇꯦ ꯑꯗꯨ
ꯑꯣ ꯑꯗꯨꯅꯅꯔ ꯑꯉꯣꯗ ꯔꯣꯅꯥꯜꯗꯣꯝ
ꯑ ꯑꯥ ꯍꯥꯏ ꯍꯥꯏ
ꯑꯗꯨ ꯅꯎꯖꯣꯗꯤ ꯀꯩꯒꯤ ꯀꯟ ꯊ꯭ꯔꯤꯅꯣ
ꯅꯪꯒꯤ ꯅ ꯂꯗꯣꯛ ꯄꯥꯝꯕ꯭ꯔꯥ
ꯍꯣꯏ ꯄꯥꯝꯃꯦ ꯑꯗꯨ ꯑꯩꯅ ꯍꯥꯏꯖꯩ ꯔꯣꯅꯥꯜꯗꯣꯗꯤ ꯀꯔꯤꯒꯤ ꯀꯟꯇ꯭ꯔꯤꯅꯣ
ꯈꯪꯗꯦ ꯅꯪ ꯈꯪꯕ꯭ꯔꯥ
ꯍꯣꯏ ꯄꯣꯔꯆꯨꯒꯜꯅꯦ
ꯑꯣ ꯌꯥꯝ ꯅꯨꯡꯉꯥꯏꯔꯌꯦꯦ ꯅꯪꯅ ꯇꯥꯛꯄꯤꯕꯒꯤ
ꯑꯗꯤ ꯄꯣꯣꯔꯆꯨꯒꯜꯒ
ꯎꯝ
ꯔꯤꯌꯦꯜ ꯃꯦꯗ꯭ꯔꯤꯠꯀꯣ ꯍꯜꯂꯦ ꯃꯦꯗ꯭ꯔꯤꯠ ꯑꯗꯨ ꯃꯦꯁꯤꯗꯤ ꯀꯔꯤꯅꯣ ꯑꯥꯔ
ꯎꯝ ꯅꯤꯁꯤꯤꯗꯤ ꯇꯂ ꯍ ꯌꯥꯗꯤ
ꯑꯣ ꯑꯗꯨ ꯅꯦꯃꯥꯔꯗꯤ ꯕ꯭ꯔꯥꯖꯤꯜꯅꯤꯀꯣ
ꯎꯝ
ꯏꯁꯇꯥꯕ꯭ꯔꯣ
ꯑꯩ ꯅꯣꯏꯒꯤꯗꯤ ꯏꯁꯤꯡ ꯂꯩꯕ꯭ꯔꯣ
ꯇꯔꯦꯁꯤꯟ
ꯄꯀꯦꯠꯇ ꯑ
ꯀꯦꯗ
ꯑꯥ
ꯕꯛꯀꯦꯠꯇ ꯂꯩꯇ꯭ꯔꯔꯤ ꯑꯗꯨ ꯖꯗ ꯂꯩꯑ
ꯎꯝ ꯅꯣꯏꯒꯤ ꯏꯁꯤꯡ ꯂꯩꯕ꯭ꯔꯥ ꯆꯦꯡꯀꯤ ꯏꯁꯤꯡ ꯇꯥꯗ ꯌꯥꯎꯗꯕ꯭ꯔꯣ
ꯇꯤꯤꯡꯀꯤꯗ ꯃꯦꯝꯅ ꯍꯥꯏꯈ꯭ꯔꯦ
ꯑꯣ ꯑꯩꯈꯣꯏꯗꯤ ꯏꯁꯤꯡ ꯃꯌꯥꯝ ꯂꯩꯌꯦ ꯑꯩꯈꯣꯏꯗꯤ ꯄꯔꯦ ꯀꯣ
ꯍꯥꯦ
ꯏꯁꯤꯡ ꯄꯤꯔꯛꯀꯦ ꯅꯣꯏꯒꯤ
ꯄꯤꯔꯣ ꯄꯤꯔꯣ ꯄꯔꯣ
ꯎꯝ
ꯎꯝ ꯅꯪ ꯉꯁꯤ ꯕꯖꯥꯔꯗ ꯆꯠꯇꯣꯏꯔꯥ
ꯆꯠꯂꯣꯏ ꯅꯪ ꯆꯠꯀꯗ꯭ꯔꯥ
ꯑꯩꯁꯨ ꯆꯠꯂꯣꯏ
ꯑꯥ ꯀꯔꯤꯒꯦ
ꯑ ꯑꯩ ꯉꯁꯤ ꯑꯩꯒꯤ ꯀꯣꯛ ꯈꯔ ꯅꯥꯕ ꯑꯃ ꯂꯩ
ꯄꯣꯈꯔꯅꯥꯌꯦ
ꯈꯔ ꯅꯥꯏꯌꯦ ꯑꯗꯨꯅꯦ ꯃꯁꯥ ꯅꯨꯡꯉꯥꯏꯇꯦꯀꯣ ꯑ ꯆ ꯆꯠ ꯂꯨꯦ
ꯎꯝ
ꯃꯁꯥ ꯅꯨꯡꯉꯥꯏꯇꯦ ꯅꯪ
ꯍꯣꯏ
ꯑꯗꯤꯒꯨꯂꯤ ꯁꯥꯋꯣ
ꯑꯩ ꯒꯨꯂꯤꯁꯨ ꯆꯠꯈ꯭ꯔꯦ ꯄꯥꯔꯁꯤ ꯇꯥꯃꯨꯛ ꯒꯨꯂꯤ ꯀꯣ ꯁꯤꯤ ꯆꯦ ꯍꯣꯏ ꯇꯦꯝꯖꯤ ꯕꯨꯒꯤ ꯆꯠꯈ꯭ꯔꯦ ꯑꯗꯨ ꯐꯥꯗꯦ ꯀꯗ ꯅꯅꯥ ꯅꯅꯥꯕꯖꯤ ꯐꯥꯗ
ꯐꯠꯇꯦꯍꯦ
ꯍꯣꯏ
ꯀꯩꯒꯔ
ꯑꯦꯈꯟꯗ
ꯅꯥꯑꯣ ꯐꯥꯎ ꯍꯥꯏ
ꯍꯣꯏ ꯄꯔꯣꯚꯔꯣ ꯅꯪꯒꯤ ꯔꯨꯝꯗ ꯃꯤ ꯀꯌꯥ ꯂꯩꯌꯦ ꯍꯧꯖꯤꯛ
ꯍꯧꯖꯤꯃꯤ ꯐꯔꯤꯒ
ꯃꯤ ꯑꯇꯣꯞꯄꯗꯤ
ꯃꯣꯏꯗꯤ ꯊꯕꯛ ꯆꯠꯈ꯭ꯔꯦ ꯅꯒꯤ ꯔꯝꯅꯃꯤ ꯀꯌꯥ ꯂꯩꯌꯦ
ꯑꯩꯒꯤ ꯔꯨꯝꯗ ꯃꯤ ꯑꯃ ꯑꯅꯤ ꯑꯍꯨꯝ ꯃꯔꯤ ꯂꯥꯛꯑꯦ ꯑꯩꯈꯣꯏ ꯃꯔꯤ ꯂꯥꯛꯑꯦ
ꯀꯥꯏ ꯆꯀ꯭ꯔ ꯌꯥ ꯇ ꯑꯩꯒꯤ
ꯃꯤ ꯑꯅꯤꯗꯤ ꯃꯤ ꯑꯃꯗꯤꯕ ꯕꯖꯥꯔꯗ ꯆꯠꯈ꯭ꯔꯦꯀꯣ ꯑꯗꯨ ꯃꯤ ꯑꯃꯗꯤ ꯌꯨꯝꯗ ꯆꯠꯈ꯭ꯔꯦ ꯊꯕꯠ ꯂꯩꯥꯏꯑꯦ ꯍꯩꯑꯦ
ꯍꯕꯒ ꯋꯥꯏ ꯍꯥꯏꯦ ꯑꯣ ꯑꯩꯈꯣꯏꯒꯤꯗꯤ ꯃꯤ ꯍꯧꯖꯤꯛ ꯐꯣꯔ ꯂꯩꯔꯦ
ꯑꯣ
ꯐꯔꯦ ꯐꯔꯦ
ꯅꯪ ꯀꯩꯗꯧꯔꯤꯅꯣ ꯉ ꯆꯥꯛ ꯇꯣꯛꯕ
ꯍꯥꯥ
ꯁꯈ ꯑꯣꯏꯕꯣ
ꯑꯣ ꯂꯣꯏꯔꯦ ꯑꯩꯗꯤ ꯂꯣꯏꯔꯦꯀꯣ
ꯎꯝ
ꯖꯤꯗꯤ ꯀꯔꯤꯁꯨ ꯇꯣꯗ ꯑꯥꯏ ꯐꯣꯟꯣꯟ ꯐꯣꯟ ꯆꯥꯔꯖ ꯇꯧꯔꯒ ꯅꯉꯣꯟꯗ ꯋꯥꯔꯤ ꯁꯥꯔꯦ
ꯑꯣ ꯑꯗꯨꯗꯤ ꯅꯪꯗꯤ ꯌꯥꯝꯅ ꯊꯕꯛ ꯁꯦꯂꯦꯀꯣ ꯕꯤꯖꯤ ꯑꯣꯏꯌꯦ
ꯕꯤꯖꯤꯤ ꯑꯣꯏꯗ ꯍꯦ
ꯍꯥꯥ ꯅꯪꯒꯤ ꯌꯥꯝꯅ ꯕꯤꯖꯤ ꯑꯣꯏꯔꯦ
ꯕꯤꯖꯤ ꯑꯣꯏꯗꯦ ꯐꯔꯤ ꯐ꯭ꯔꯤ ꯂꯩꯌꯦ ꯑꯗꯨꯗꯤ ꯅꯉꯨꯟꯗꯕꯔ ꯁꯔꯦ
ꯑꯣ
ꯑꯁ ꯑꯩ ꯂꯥꯏꯔꯤꯛꯁꯨ ꯄꯥꯅꯤꯡꯗꯦ ꯏꯁꯨ ꯏꯅꯤꯡꯗꯦ ꯀꯔꯤ ꯇꯧꯒꯦ ꯑꯩ ꯈꯜꯦ ꯐꯗꯦ
ꯀꯔꯤꯒꯤ ꯏꯅꯤꯡꯗꯕ꯭ꯔꯥ
ꯇꯥꯂꯦ ꯇꯥꯂꯦ
ꯑꯜ ꯋꯥꯏ ꯏꯕ ꯆ
ꯍꯥ
ꯑꯩꯁꯨ ꯋꯥꯏ ꯉꯔꯥꯡ ꯅꯥꯏꯠꯇ ꯇꯨꯝꯗꯦ ꯑꯩ
ꯎꯝ ꯑꯗꯨꯗꯤ ꯈꯔ ꯇꯨꯝꯃꯣ ꯍꯧꯖꯤꯛ
ꯑ ꯍꯥꯥꯛ ꯇꯨꯡꯒꯦ ꯃꯤꯅꯤꯍꯔꯦ
ꯍꯣꯏ ꯐꯖꯅ ꯇꯨꯝꯗꯦꯗꯤ ꯑꯩꯈꯣꯏ ꯏꯁꯥ ꯑꯩ ꯅꯨꯡꯉꯥꯏꯇꯦꯀꯣ
ꯑꯥ
ꯎꯝ ꯎꯝ ꯅꯪꯉꯣꯟꯗ ꯍꯅꯤ ꯂꯥꯏꯕ꯭ꯔꯣ ꯍꯅꯤ
ꯂꯥꯏꯇꯦ
ꯑꯣ
ꯅꯪ ꯍꯥꯏꯅꯤ ꯆꯥꯅꯤꯡꯕ꯭ꯔꯣ
ꯍꯣꯏꯗꯤ ꯈꯔ ꯃꯣꯔꯣꯛꯥꯛ ꯆꯥꯄꯒ ꯄꯨꯛꯅꯩ ꯑꯗꯨꯅꯦ ꯑꯩ ꯈꯅꯤ ꯆꯅꯤꯡꯉꯦ ꯁꯨꯒꯔꯗꯤ
ꯁ ꯀꯩꯁꯨ ꯂꯩꯇ꯭ꯔꯦ ꯂꯩꯁꯦ ꯍꯣꯔꯦꯟ
ꯑꯣ ꯑꯗꯨ ꯑꯆꯥꯄꯣꯠꯒꯨꯝꯕ ꯂꯩꯕ꯭ꯔꯣ
ꯑꯥ ꯕꯤꯁꯀꯨꯠ ꯀꯨꯝꯕ ꯂꯩꯌꯦ
ꯈꯨꯗ ꯌꯥ ꯆꯅꯤꯗ
ꯀꯩꯁꯥꯅꯤꯌꯦ
ꯑꯩ ꯕꯨꯖꯌꯥꯁꯨ ꯆꯥꯅꯤꯡꯗꯦ
ꯆꯉ
ꯀꯔꯔꯤ ꯀꯦꯟꯗꯤꯒꯨꯝꯕ ꯁ꯭ꯋꯤꯠꯁꯒꯨꯝꯕ ꯀꯣ
ꯁꯨꯁꯀꯨꯝꯕꯗꯤ ꯂꯥꯏꯇ
ꯍꯣꯏ ꯑꯗꯨꯗꯤ ꯑꯩ ꯆꯠꯅꯤꯡꯉꯦ
ꯀꯔꯤ ꯀꯔꯤ ꯆꯥꯅꯤꯡꯗꯕ꯭ꯔꯥ
ꯑꯩ ꯑꯩ ꯃꯣꯔꯣꯛ ꯆꯥꯕꯒ ꯄꯠ ꯅꯥꯏꯌꯦ ꯑꯗꯨꯅꯦ
ꯑꯣ ꯃ‌ꯣꯔ‌ꯣꯛ ꯆꯥꯕ ꯄꯨꯛ ꯅꯥꯏꯌ‌ꯦ ꯃꯗꯨꯗꯤ ꯃ‌ꯣꯔ‌ꯣꯛ ꯌꯥꯝ ꯆꯥꯒꯅ‌ꯣ
ꯍꯣꯏ ꯍ‌ꯦ ꯍ‌ꯦ ꯑꯗꯨ ꯃꯣ ꯃ‌ꯣꯔ‌ꯣꯛ ꯆꯥ ꯆꯥꯕ ꯆꯥꯗꯦꯗꯤ ꯍꯥꯏꯗꯤ ꯆꯥꯛ ꯆꯥꯅꯤꯡꯗꯦ
ꯃꯣꯔꯣꯛ ꯌꯥꯎꯗꯔꯗꯤ ꯆꯥꯛ ꯆꯥꯅꯤꯡꯗꯦ
ꯍꯣꯏ
ꯎꯝ
ꯆꯥꯛꯆꯥꯕ ꯌꯥꯗꯦꯀꯣ ꯃ‌ꯣꯔꯣꯛ ꯆꯥꯗꯗꯤ
ꯃꯣꯔꯣꯛ ꯆꯥꯗꯔꯗꯤ ꯆꯥꯛ ꯆꯥꯕ ꯌꯥꯗꯦ ꯑꯩꯗꯤ ꯌꯥꯏ ꯑꯩꯁꯨ ꯃꯣꯔꯣꯛ ꯆꯥꯏꯌꯦ ꯌꯥꯝꯅ ꯃ‌ꯣꯔ‌ꯣꯛ ꯌꯥꯝꯅ ꯆꯥꯏ ꯍꯥꯎ
ꯑꯣ ꯃꯣꯔꯣꯛ ꯃꯤ ꯃꯣꯔꯣꯛ ꯌꯥꯝꯅ ꯆꯥꯎꯋꯦ ꯅꯪꯁꯨ ꯐꯔꯦ ꯐꯔꯦ ꯑꯩꯈꯣꯏ ꯃꯕꯥꯅꯤ ꯑꯩꯈꯣꯏ ꯏꯕꯥꯅꯤ ꯁꯦꯝꯅ‌ꯦ ꯆꯞ ꯃꯥꯅꯥ
ꯃ‌ꯣꯔ‌ꯛ ꯄꯤꯅꯁ‌ꯦ ꯏꯕꯥꯅꯤꯒꯤ ꯕꯥꯔꯗꯦꯗ
ꯍꯥ
ꯏꯕꯥꯅꯤꯒꯤ ꯕꯥꯔꯗ‌ꯦꯗ ꯃ‌ꯣꯔ‌ꯣꯛ ꯄꯤꯅꯁꯦ
ꯍ‌ꯣꯏ ꯅꯪ ꯅꯪꯒꯤ ꯕꯥꯔꯗ‌ꯦ